ꯍꯜꯂꯣ
ꯉꯁꯤꯒꯤ ꯀꯃꯥꯏ ꯆꯥꯛ ꯆꯥꯁꯤꯜꯂꯕ꯭ꯔꯣ
ꯆꯥꯛꯁꯦ ꯀꯩꯅꯣ ꯇꯧꯔꯦ ꯇꯣꯛꯄꯗ ꯉꯥꯏꯔꯤꯌꯦ ꯉꯁꯤꯗꯤ ꯀꯩ ꯃꯥꯅꯦ ꯈꯦꯁꯤ ꯇꯧꯔꯦ ꯉꯁꯤꯗꯤ ꯕ꯭ꯔꯣ ꯆꯥꯔꯕꯣ
ꯎꯝ ꯑꯩꯁꯨ ꯆꯥꯔꯦ ꯑꯩ ꯌꯨꯝꯗ ꯀꯩꯅꯣ ꯇꯧꯕꯗꯣ ꯌꯨꯝꯗꯁꯨ ꯊꯣꯡꯗꯤ ꯊꯣꯡꯉꯦ ꯑꯗꯨꯗ ꯏꯃꯥꯟꯅꯕ ꯕꯥꯃꯣꯟ ꯑꯃ ꯂꯩꯌꯦ
ꯑꯥ
ꯃꯣꯏꯗ ꯆꯥꯥꯁꯦꯗ ꯀꯧꯔꯛꯄ ꯑꯗꯩ ꯈꯦꯆꯤ ꯀꯩꯀꯩꯁꯤꯗꯤ ꯃꯣꯏꯅ ꯈꯔ ꯍꯥꯎꯗ꯭ꯔꯣ
ꯑꯁ ꯃꯣꯏꯅ ꯃꯣꯏꯅ ꯍꯥꯎ ꯍꯦꯟꯕꯅꯤ ꯃꯣꯏꯅ
ꯃꯣꯏ ꯀꯩꯅꯣ ꯇꯧꯋꯦꯗ ꯀꯥꯡꯂꯦꯟ ꯀꯥꯡꯂꯦꯟꯗꯣ ꯑꯈꯣꯏ ꯏꯃꯥꯟꯅꯕꯗꯨꯗꯤ ꯆꯥꯎꯔꯨꯁꯤꯅ ꯅꯪꯁꯨ ꯅꯍꯥꯟ ꯍꯥꯏꯐꯦꯠ ꯊꯦꯡꯗꯤ ꯊꯦꯡꯅꯈ꯭ꯔꯗꯨꯅꯤ
ꯌꯥꯏ ꯌꯥꯏ ꯌꯥꯏ ꯆꯥꯎꯁꯤ ꯆꯥꯎꯁꯤ ꯑꯗꯨꯗ ꯆꯠꯂ ꯆꯥꯎꯁꯤ ꯌꯥꯏꯌꯦ ꯀꯩꯁꯨ ꯀꯥꯏꯗꯤ ꯑꯗꯨ ꯍꯧꯖꯤꯛꯀꯤ ꯀꯩꯅꯣꯗꯨꯗꯤ ꯀꯔꯤꯕ ꯑꯥ ꯀꯔꯤ ꯍꯥꯏꯒ꯭ꯔꯦ ꯕꯥꯃꯣꯟꯗꯨꯗꯤ ꯃꯣꯏꯗꯅ ꯍꯦꯟꯅꯕꯨ ꯍꯥꯎꯕꯨ ꯍꯥꯎꯒꯅꯤ
ꯍꯣꯏ ꯃꯣꯏꯗ ꯍꯥꯎꯅꯤ
ꯑꯥ ꯌꯥꯏ ꯌꯥꯏ ꯌꯥꯏ ꯆꯥꯎꯖꯤ ꯆꯥꯎꯖꯤ ꯆꯥꯎꯖꯤ ꯃꯣꯏ ꯀꯩꯀꯩ ꯃꯊꯦꯜ ꯇꯧꯔꯝꯒꯦ
ꯄꯀꯧꯔꯥ ꯊꯣꯡꯕ ꯑꯃ ꯌꯥꯎꯔꯦ
ꯑꯥ
ꯎꯇꯤ ꯎꯇꯤꯗꯨ ꯑꯁꯪꯕꯒ ꯇꯧꯔꯦ ꯑꯗꯨꯒ ꯈꯦꯆꯤꯒ ꯑꯇꯩꯕꯨꯗꯤ ꯕꯗꯥꯝ ꯈꯤꯇꯪ ꯉꯧꯋꯤꯀꯣ
ꯑꯣ
ꯑꯇꯣꯞꯄ ꯑꯍꯦꯟꯕꯕꯨꯗꯤ ꯊꯣꯏꯅ ꯌꯥꯎꯇꯦ
ꯑꯣ ꯃꯣꯢ ꯈꯦꯆꯤ ꯈ꯭ꯔꯦꯆ꯭ꯔꯤꯁꯤ ꯀ ꯍꯥꯎꯅꯤ ꯍꯥꯎꯅꯤ ꯍꯥꯎꯅꯤ ꯍꯥꯎꯅꯤ ꯍꯥꯎꯅꯤ ꯑꯦꯁ ꯕꯥꯃꯣꯟꯒꯤ ꯄꯀꯧꯔꯥ ꯍꯥꯏꯔꯦꯗꯅ ꯍꯥꯎꯕꯗ ꯑꯗꯨ ꯍꯥꯏꯅꯔꯤꯅꯤ ꯈꯦꯆꯤꯗꯣ ꯀꯩꯅꯣꯗ ꯍꯥꯞꯇ꯭ꯔꯣ ꯈꯦꯆꯤꯗꯣ ꯑꯩꯈꯣꯏꯒꯤ ꯀꯔꯤꯕ ꯃꯣꯏꯒꯤ ꯑꯥ ꯂꯥ ꯑꯃ ꯂꯩꯗꯥꯏꯅꯦ ꯑꯈꯣꯏ ꯂꯥꯁꯨ ꯅꯠꯇꯕꯤ ꯃꯣꯏꯒꯤ ꯑꯃ ꯀꯔꯤ ꯃꯅꯥ ꯑꯃ ꯂꯩꯗꯥꯏꯅꯦ
ꯑꯥ ꯑꯥ
ꯑꯥ ꯑꯗꯨꯗ ꯍꯥꯄꯛꯄ꯭ꯔꯣ
ꯍꯣꯏ ꯀꯩꯅꯣꯗꯣ ꯑꯈꯣꯏꯒꯤ ꯊꯝꯕꯥꯜꯒꯤ ꯃꯅꯥꯗꯣ
ꯑꯥ ꯑꯗꯨꯗꯣ ꯑꯗꯨꯗꯣ ꯊꯝꯆꯦꯠ ꯊꯝꯆꯦꯠ ꯅꯠꯇꯦ ꯊꯝꯅꯥꯗ ꯊꯝꯅꯥꯗ
ꯊꯝꯅꯥꯗ ꯊꯝꯅꯥꯗ
ꯊꯝꯅꯥꯗ ꯑꯩꯁ ꯐꯖꯅ ꯍꯧꯔꯝꯃꯅꯤ ꯑꯗꯨꯗꯤ ꯃꯗꯨꯅꯒ ꯌꯣꯝꯃꯒ ꯄꯤꯔꯛꯄꯗꯨꯗꯤ ꯏꯁ
ꯈꯣꯏꯅ ꯅꯍꯥꯟꯋꯥꯏ ꯑꯉꯥꯡ ꯑꯣꯏꯔꯤꯉꯩꯒꯤ ꯀꯥꯡꯒꯤ ꯅꯨꯃꯤꯗꯥꯡ ꯅꯨꯃꯤꯗꯥꯡ ꯆꯠꯂꯒ ꯆꯥꯒꯥꯟꯗꯁꯨ ꯍꯥꯞ
ꯑꯥ ꯑꯦ ꯍꯥꯄꯤ ꯍꯥꯄꯤ ꯍꯥꯄꯤ
ꯑꯗꯨꯏ ꯕꯥꯢꯞꯇꯨꯅꯤ ꯄꯨꯔꯥ
ꯑꯣ ꯑꯩꯁ ꯃꯩ ꯆꯠꯂꯝꯃꯅꯤ ꯑꯗꯨꯗꯤ ꯑꯗꯨꯗꯤ ꯃꯦꯃꯣꯔꯤ ꯀꯝꯁ ꯕꯦꯛ ꯇꯧꯔꯝꯃꯅꯤ ꯑꯗꯨꯗꯤ
ꯔꯤ ꯈꯔ ꯀꯩꯅꯣ ꯇꯧꯔꯦ ꯔꯤ ꯀꯣꯜ ꯇꯧꯔꯦ ꯍꯥꯏꯇꯥꯔꯦꯅꯦ
ꯑꯁ ꯔꯤꯀꯣꯜ ꯐꯅ ꯇꯧꯔꯝꯃꯅꯤ ꯄꯣꯔꯥ ꯃꯩ ꯆꯥ ꯃꯩ ꯆꯠꯂꯝꯃꯅꯤ ꯑꯗꯨꯗꯤ
ꯅꯪ ꯀꯩꯗꯧꯔꯝꯃꯤꯅꯣ ꯑꯗꯨꯗꯤ ꯅꯣꯏꯗꯤ ꯀꯥ ꯅꯣꯏꯗꯤ ꯌꯨꯝꯗ ꯇꯧꯔꯦ
ꯑꯈꯣꯏꯗꯤ ꯌꯨꯝꯗ ꯑꯣꯏ ꯇꯧꯔꯦ ꯑꯗꯨꯅ ꯀꯩꯁꯨ ꯌꯥꯝ ꯌꯧꯕꯨꯗꯤ ꯌꯧꯗꯦꯗ ꯑꯈꯣꯏ ꯃꯥꯅ ꯊꯣꯡꯉꯦ ꯑꯗꯨꯒ ꯀꯩꯅꯣ ꯇꯧꯔꯦ ꯍꯥꯎꯕꯗꯤꯝ ꯍꯥꯎꯋꯦ ꯑꯗꯨꯏꯖꯨ ꯉꯁꯥꯏꯒꯤ ꯂꯩꯗꯅ ꯕꯥꯃꯣꯟꯒꯤꯖꯤꯅ ꯑ ꯑ ꯑꯃꯗꯤ ꯂꯩꯕꯅꯤꯍꯦ ꯕꯥꯃꯣꯟꯒꯤ
ꯎꯝ ꯕꯥꯃꯣꯟꯒꯤꯗꯤ ꯇꯣꯉꯥꯟꯕ ꯑꯝ ꯂꯩꯕꯅꯦ ꯃꯣꯏꯒꯤ ꯗꯒꯤ ꯃꯣꯏꯒꯤ ꯄꯀꯣꯔꯥꯒ ꯄꯥꯔꯛꯄꯖꯤꯖꯨ ꯍꯥꯎꯕꯅꯦꯕ ꯎꯠ ꯇꯤꯒ ꯅ ꯑ ꯅꯠꯇꯕꯤꯗꯀꯣ
ꯃꯥꯅꯦ ꯃꯥꯅꯦ ꯃꯥꯅꯦ ꯑꯩꯁ ꯃꯩ ꯆꯠꯄꯅꯤꯍꯦ
ꯎꯝ ꯅꯪ ꯍꯌꯦꯡ ꯀꯥꯡꯂꯦꯟꯗ ꯆꯥꯎꯁꯤ ꯀꯥꯡꯂꯦꯟꯗ ꯃꯣꯏꯗ ꯆꯥꯎꯁꯤ ꯏꯃꯥꯟꯅꯕ ꯗꯨꯝ ꯀꯥꯡꯂꯦꯟꯗꯤ ꯂꯥꯛꯑꯣꯅ ꯍꯥꯏꯔꯛ ꯄꯅꯦꯕ
ꯌꯥꯏ ꯌꯥꯏ ꯌꯥꯏ ꯌꯥꯏ
ꯑꯗꯨ ꯀꯥꯡꯂꯦꯟꯗ ꯃꯣꯏ ꯊꯣꯛ ꯆꯥꯎꯔꯁꯤ
ꯌꯥꯏ ꯌꯥꯏ ꯌꯥꯏ ꯆꯇꯧ ꯇꯧꯁꯤ ꯇꯧꯁꯤ ꯇꯧꯁꯤ ꯑꯗꯨꯃꯥꯏ ꯇꯧꯁꯤ ꯑꯗꯣ ꯀꯣꯏꯕ ꯆꯠꯄꯒꯤ ꯄ꯭ꯂꯥꯟꯗꯤ ꯀꯃꯥꯏ ꯇꯧꯔꯒꯦ
ꯍꯧꯖꯤꯛꯀꯤ ꯋꯥꯗꯤ ꯂꯩꯇ꯭ꯔꯤ ꯅꯪ ꯂꯩꯕ꯭ꯔꯣ
ꯑꯩꯖꯨ ꯂꯩꯇ꯭ꯔꯤꯌꯦ ꯑꯩꯖꯨ ꯍꯥꯏꯐꯦꯠꯇꯪ ꯀꯣꯏꯊꯣꯛꯅꯤꯡꯕ ꯉꯁꯤꯖꯦ
ꯑꯗꯨꯗꯤ ꯆꯠꯂꯣ ꯂꯣꯏ ꯀꯩꯅꯣ ꯂꯩꯇ꯭ꯔꯗꯤ ꯑꯩꯖꯨ ꯑꯩ ꯁꯨꯝ ꯃꯤ ꯏꯔꯩ ꯂꯩꯇꯦꯗ ꯇꯧꯔꯝꯃꯤꯅꯦ
ꯑꯗꯨꯗꯤꯅꯦ ꯑꯗꯨꯗꯤ ꯉꯁꯥꯏꯒꯤ ꯆꯞ ꯆꯥꯔꯦ ꯑꯗꯨꯗꯤ ꯀꯩꯅꯣ ꯇꯧ ꯉꯍꯥꯛ ꯉꯥꯛꯇꯪ ꯄꯣꯊꯥꯅꯔꯒꯀꯣ ꯉꯥꯍꯥꯛꯇꯪ ꯇꯨꯝꯊꯣꯛꯅꯔꯒ ꯍꯥꯏꯇꯥꯔꯦ ꯌꯥꯝ ꯀꯨꯏꯗꯕꯤꯗ ꯃꯤꯅꯤꯠ ꯄꯨꯡ ꯑꯃ ꯀꯩ ꯑꯃ ꯐꯨꯠ ꯇꯨꯝꯊꯣꯛꯅꯔꯒ ꯍꯥꯏꯇꯥꯔꯦ
ꯍꯣꯏ
ꯑꯗꯨꯒ ꯍꯧꯒꯠꯅꯔ ꯁꯖꯠ ꯂꯣꯏꯁꯟꯅꯔꯒ ꯀꯤꯍꯣꯝ ꯆꯥꯕ ꯆꯠꯂꯨ ꯐꯗ꯭ꯔꯣ
ꯌꯥꯏꯌꯦ ꯀꯩꯅꯣꯗꯣ ꯑꯥ ꯑꯁꯤ ꯃꯥꯟꯗꯣꯞꯀꯤ ꯀꯥꯡ ꯆꯤꯡꯕꯩꯗꯣ ꯍꯥꯏꯐꯦꯠ ꯌꯦꯡꯉꯝꯃꯦꯅ ꯃꯤ ꯃꯈꯩ
ꯌꯥꯏ ꯌꯥꯏ ꯌꯥꯏ
ꯑꯆ ꯑꯋꯣꯛ ꯈꯔ ꯌꯦꯡꯉꯝꯃꯒ ꯅꯠꯇ꯭ꯔꯥ
ꯑ ꯑ ꯌꯥꯏ ꯑꯦ ꯁꯤ ꯀꯥꯡ ꯆꯤꯡꯕꯖꯨ ꯃꯥꯟꯅꯦ ꯃꯤꯁ ꯑꯣꯏ ꯌꯥꯄꯣꯠꯇꯦ ꯑꯗꯨꯖꯨ
ꯃꯒ ꯗꯨꯝ ꯀꯩꯅꯣꯒꯤꯗ ꯀꯥꯎꯈꯠꯈ꯭ꯔꯁꯦꯕ ꯑ ꯀꯤꯌꯣꯝ ꯆꯥꯐꯝꯒꯤꯗ ꯃꯣꯏ ꯑꯃ ꯀꯩꯅꯣꯒꯤꯗꯨ ꯂꯝ ꯃꯃꯤꯡꯗꯨ ꯀꯥꯎꯒ꯭ꯔꯦꯅꯦ
ꯇꯥꯡꯖꯤꯡꯒꯤ ꯇꯥꯡꯖꯤꯡꯒꯤ
ꯇꯥꯡꯖꯤꯡ ꯑꯗꯨꯒꯤ ꯑ ꯃꯣꯏꯗꯤ ꯑꯈꯣꯏꯅ ꯑꯗꯨꯝ ꯃꯐꯝ ꯑꯃꯗ ꯐꯝꯃꯒ ꯑꯈꯣꯏꯅꯥ ꯏꯁꯥꯅ ꯍꯦꯛꯆꯔꯒ ꯆꯥ ꯌꯥꯕꯤꯗꯣ
ꯌꯥꯏ ꯌꯥꯏ ꯑꯗꯨ ꯌꯥꯏ ꯑꯗꯨ ꯌꯥꯏ ꯃꯗꯨꯅꯤ ꯃꯗꯨꯏ ꯃꯐꯝꯗꯨꯅꯤ ꯍꯥꯏꯗꯣ ꯍꯧꯖꯤꯛꯀꯤꯗꯣ ꯏꯁꯥꯅ ꯍꯦꯛꯆꯔꯒ ꯑꯗꯨꯝ ꯑꯩꯈꯣꯏꯅ ꯑꯗꯨꯝ ꯀꯩꯅꯣ ꯇꯧꯔꯒ ꯈꯣꯛꯆꯔꯒ ꯆꯥꯕꯤꯗꯣ
ꯎꯝ ꯑꯁ ꯃꯣꯔꯣꯛ ꯈꯤꯇꯪ ꯆꯥꯏꯁꯤꯜꯂꯒꯀꯣ ꯃꯣꯔꯣꯛ ꯃꯀꯨꯞꯇꯣ ꯅꯠꯇ꯭ꯔꯥ ꯃꯣꯔꯣꯛ ꯑꯁꯨꯨꯕꯗꯣ
ꯑꯩꯈꯣꯏꯒꯤ ꯊꯨꯝꯒ ꯃꯣꯔꯣꯛꯀ ꯇꯣꯠꯄꯤꯗꯣ
ꯎꯝ ꯎꯝ ꯑꯗꯨ ꯇꯧꯕꯤꯗꯣ ꯌꯥꯏ ꯌꯥꯏ ꯑꯗꯨꯒ ꯎꯝ ꯃꯣꯏꯅꯁꯨ ꯄꯤꯕꯨꯗꯤ ꯄꯤꯔꯝꯒꯅꯤ ꯑꯗꯨꯝ ꯄꯨꯒꯔꯁꯤ ꯍꯥꯏꯔꯣ
ꯑꯦ ꯌꯥꯏ ꯀꯩꯅꯣ ꯈꯣꯏ ꯗꯨꯝ ꯀꯅꯣ ꯇꯧꯕ ꯌꯥꯏ ꯑꯩꯈꯣꯏꯅ ꯄꯨꯒꯤꯝꯅꯥ ꯐꯩ ꯃꯣꯏꯅ ꯄꯤꯕꯗꯨꯗꯤ ꯉꯁꯥꯏꯒꯤ ꯄꯤꯅꯤ ꯄꯤꯔꯣꯏ ꯈꯪꯗꯦꯅꯥ ꯑ ꯑꯗꯨꯅ ꯑ ꯁꯤꯑꯣꯔ ꯑꯣꯏꯗꯝꯅꯤꯅ ꯑꯈꯣꯏꯕꯅꯤ ꯑꯗꯨꯝ ꯄꯨꯒ꯭ꯔꯖꯦ ꯑꯩꯈꯣꯏꯒꯤ ꯄꯨꯔ ꯆꯠꯈ꯭ꯔꯖꯦꯕ ꯎꯝ ꯃꯥꯟꯅꯦ ꯃꯥꯟꯅꯦ ꯑꯗꯨꯃꯥꯏ ꯇꯧꯖꯦꯕ ꯑ ꯑꯗꯨꯅ ꯐꯔꯣꯏꯗ꯭ꯔꯣ ꯑꯩꯁ ꯕꯣ ꯇꯤꯟ ꯆꯨꯝꯕꯗꯤ ꯑꯩꯖꯨ ꯃꯩꯅꯤ ꯍꯧꯖꯤꯛ ꯐꯥꯅꯥ ꯆꯨꯝꯃꯤꯕꯣ ꯐꯥꯖꯅꯥ ꯈꯣꯛꯊꯔꯒ ꯑꯝꯇꯪ ꯁꯦꯠꯊꯕꯕꯨ ꯃꯩꯅꯤ ꯆꯠꯇꯨꯏꯖꯦ ꯎꯝ ꯑꯗꯨꯅꯤ
ꯀꯥꯡꯒ ꯐꯖꯩ ꯃꯤ ꯍꯥꯏꯗꯤ ꯑꯆꯠ ꯑꯋꯣꯛꯁꯨ ꯍꯥꯏꯄꯦꯠ ꯌꯦꯡꯉꯝꯃꯦꯗꯅꯥ ꯅꯨꯡꯉꯥꯏꯕꯅꯦꯕ ꯀꯤꯡ ꯀꯥꯡ ꯆꯤꯡ ꯀꯩꯅꯣ ꯇꯧꯕꯩ ꯌꯦꯡꯕꯗꯣ ꯅꯍꯟꯋꯥꯏ ꯑꯉꯥꯡ ꯑꯣꯏꯔꯤꯉꯩꯗꯗꯤ ꯑꯈꯣꯏ ꯌꯥꯎꯔꯛꯏꯅꯤ ꯅꯠꯇ꯭ꯔꯥ
ꯃꯥꯟꯅꯤ ꯌꯥꯎꯏ ꯌꯥꯎꯏꯅꯤ ꯑꯩꯁ ꯀꯩꯅꯣꯅꯦ ꯑꯈꯣꯏ ꯀꯥꯡ ꯃꯅꯨꯡꯗꯅꯤ ꯀꯩꯅꯣ ꯑꯈꯣꯏ ꯏꯁꯤꯡꯒ ꯊꯣꯝꯅ ꯁꯥꯟꯅꯕꯗꯣ ꯏꯁꯤꯡꯕꯣꯜ ꯑꯃ ꯂꯩ
ꯃꯥꯟꯅꯤ ꯑꯁ ꯏꯁꯤꯡꯕꯣꯜꯗꯣ ꯑꯁ ꯑꯗꯨ ꯅꯤꯡꯁꯤꯡꯉꯛꯏꯍꯦ ꯑꯗꯨ ꯀꯝꯕꯜ ꯁꯥꯔꯤ ꯑꯗꯨꯝ ꯂꯩꯗ ꯌꯥꯗꯕꯩ ꯃꯑꯣꯡ ꯇꯧꯔꯛꯇ꯭ꯔꯣ ꯃꯇꯝꯗꯨꯗ ꯍꯥꯏꯗꯤ ꯌꯥꯎꯁꯪ ꯃꯇꯝꯗ ꯅꯣꯡꯃꯩ ꯂꯩꯒꯨꯝꯕꯅꯦꯕ
ꯃꯥꯅꯦ ꯃꯥꯅꯦ ꯌꯥ ꯌꯥꯎꯁꯪ ꯃꯇꯝꯗ ꯑꯩꯈꯣꯏꯒꯤ ꯅꯣꯡꯃꯩ ꯄꯦꯆꯀꯒꯥꯔꯤꯒꯨꯝꯕ ꯂꯩꯒꯨꯝꯕꯅꯦ
ꯑꯁ ꯑꯗꯨꯒꯤ ꯑꯁꯦꯡꯕ ꯀꯥꯡꯒꯤ ꯑꯗꯨꯒꯤ ꯕꯣꯜꯗꯨꯃꯗꯤ ꯅꯥꯕ ꯃꯤꯁ ꯐꯖꯅ ꯇꯧꯏꯍꯦ
ꯑꯦ ꯇꯧꯋꯦ ꯇꯧꯋꯦ ꯇꯧꯋꯦ ꯇꯧꯋꯦ ꯀꯥꯏꯗꯒꯤ ꯏꯁ ꯃꯗꯨꯃ ꯄꯨꯔꯥ ꯎꯝ ꯌꯥꯝ ꯊꯤꯅꯥ ꯅꯨꯡꯉꯥꯏꯕꯅꯤ
ꯑꯗꯨꯒ ꯀꯩꯅꯣꯗꯨꯒꯤ ꯑꯩꯅ ꯌꯥꯝ ꯀꯩꯅꯣ ꯇꯧꯕ ꯑꯃꯒ ꯍꯥꯏꯔꯗꯤ ꯀꯥꯡ ꯑꯩꯈꯣꯏꯒꯤ ꯀꯥꯡ ꯆꯤꯡꯕ ꯃꯇꯝꯒꯤꯗ ꯆꯤꯡꯕ ꯌꯥꯎꯅ ꯌꯥꯎꯅ ꯉꯁꯥꯏ ꯃꯣꯏ ꯃꯊꯛꯇ ꯀꯩꯅꯣ ꯂꯪꯉꯛꯇ꯭ꯔꯣ
ꯀꯔꯤ
ꯃꯊꯛꯇꯒꯤ ꯕꯥꯃꯣꯟ ꯃꯈꯩꯅ
ꯑꯣ ꯂꯪꯕꯗꯣ ꯀꯩꯅꯣꯗꯣ ꯃꯣꯢꯒꯤ ꯃ ꯑꯥ ꯑꯥ ꯃꯥꯅꯦ ꯃꯥꯅꯦ ꯏꯁ ꯁꯦ ꯗꯨ ꯃꯥꯅꯦ ꯃꯣꯏꯒꯤ ꯀꯔꯤ ꯑꯥ ꯀꯔꯤꯕ ꯃꯣꯏ ꯍꯥꯏꯕꯗꯨꯕꯨ
ꯄꯥꯜꯕꯨꯛ ꯍꯥꯏꯕ꯭ꯔꯥ ꯀꯩꯅꯣ
ꯑꯃꯗꯤ ꯍꯥꯏꯕꯅꯤ ꯃꯣꯏꯒꯤ ꯉꯁꯥꯏꯒꯤ ꯕ꯭ꯂꯦꯁꯤꯡꯒꯨꯝꯕꯅꯦꯕ ꯎꯝ ꯑꯗꯨꯒꯤ
ꯑꯗꯨ ꯑꯣꯛꯅꯕ ꯍꯣꯠꯅꯕꯗꯨ
ꯃꯥꯅꯦ ꯃꯥꯅꯦ ꯏꯁ ꯆꯦꯟꯗꯅ ꯏꯟꯅ ꯇꯨꯁꯤꯟꯅꯗꯅ ꯑꯃꯨꯛ ꯎꯝ
ꯏꯅꯔꯒ
ꯇꯧꯕꯣ ꯐꯖꯅ ꯇꯧꯕꯅꯤ
ꯎꯝ ꯏꯝꯐꯥꯜ ꯂꯣꯝꯒꯤꯗꯤ ꯀꯥꯡ ꯐꯖꯟ ꯆꯥꯎꯋꯤ ꯍꯥꯏꯅꯦ ꯑꯥ ꯃꯣꯏꯒꯤ ꯀꯩꯅꯣꯒꯤꯗꯣ
ꯀꯩꯅꯣ ꯀ꯭ꯋꯥꯛꯀꯩꯊꯦꯜ ꯑꯁꯣꯝꯒꯤꯔꯣ
ꯎꯝ ꯑꯁꯣꯝ ꯅꯥꯀꯟ ꯑꯥ ꯏꯁꯀꯣꯟ ꯑꯁꯣꯝꯒꯤꯒꯗꯣ
ꯑꯣ ꯈꯪꯗꯦꯅꯦ ꯆꯥꯎꯔꯝꯗꯧ ꯃꯥꯜꯂꯦ ꯃꯣꯏꯗꯤ ꯃꯣꯏꯗꯤ ꯈꯔ ꯆꯥꯎꯔꯝꯒꯅꯤ ꯃꯣꯏꯗꯤ
ꯎꯝ
ꯑꯥ ꯑꯈꯣꯏꯔꯣꯝꯗꯅ ꯉꯁꯥꯏꯒꯤ ꯌꯥꯝ ꯀꯟꯅ ꯆꯥꯎꯗꯕꯤꯗ ꯅꯨꯡꯗꯤ ꯅꯨꯡꯗꯤ ꯅꯨꯡꯉꯥꯏꯕ ꯃꯣꯏꯒꯤꯅ ꯑꯃꯨꯛ ꯌꯥꯝ ꯆꯥꯎꯅ ꯄꯥꯡꯊꯣꯛꯄꯅꯤ ꯃꯣꯏꯅ ꯑꯃꯨꯛ ꯎꯝ ꯑꯁꯣꯝ ꯁꯤꯇꯤ ꯑꯣꯏꯕꯅꯤꯅꯀꯣ
ꯎꯝ ꯑꯁ ꯀꯥꯡꯁꯤ ꯍꯟꯗꯛꯀꯤ ꯑꯗꯨꯝ ꯀꯥꯡ ꯌꯧꯔꯛꯄꯁꯤ ꯐꯤꯔꯣꯜ ꯑꯍꯟꯕꯁꯨ ꯅꯥꯍꯋꯥꯢ ꯑꯩꯈꯣꯏ ꯑꯗꯨꯝ ꯏꯃꯥ ꯏꯄꯥꯅ ꯑꯗꯨꯝ ꯂꯩꯕꯤꯔꯛ ꯄꯅꯤ
ꯂꯩꯕꯤꯔꯛꯑꯦ ꯑꯗꯨꯒꯤ ꯑꯃꯨꯛ ꯉꯁꯥꯏꯒꯤ ꯑꯦ ꯑꯦ ꯃꯥꯅꯦ ꯃꯥꯅꯦ ꯑꯗꯨ ꯂꯩꯗꯤ ꯑꯗꯨ ꯐꯖꯅ ꯂꯩꯗ ꯌꯥꯗꯦ ꯍꯥꯏꯕꯩ ꯇꯥꯏꯞꯇ ꯑꯩꯁ ꯀꯥꯡ ꯌꯧꯔꯗꯤ ꯑꯩꯒꯤ ꯐꯤꯔꯣꯟ ꯑꯃ ꯂꯩꯕꯤꯌꯨ ꯀꯥꯏꯅ
ꯃꯥꯅꯦ ꯃꯥꯅꯦ ꯀꯥꯡ ꯌꯧꯔꯒꯗꯤ ꯑꯃ ꯑꯩꯈꯣꯏ ꯐꯨꯔꯤꯠ ꯇꯤ ꯁꯥꯔꯠ ꯅꯠꯇ꯭ꯔꯒꯁꯨ ꯀꯣ ꯑꯗꯨꯝ ꯈꯣꯡꯒꯥꯎꯕꯨ ꯑꯣꯏꯔꯣ
ꯑꯦ ꯑꯃꯗꯤ ꯂꯩꯗ ꯌꯥꯗꯦ ꯃꯥꯅꯦ ꯅꯤꯉꯥꯏꯁꯦ ꯐꯖꯅ ꯇꯧꯔꯒ ꯃꯁꯤꯗ ꯑꯗꯨ ꯂꯩꯌꯨ ꯑꯗꯥ ꯂꯩꯌꯨꯅ ꯃꯁꯤꯗ ꯂꯩꯗꯕꯅ ꯃꯔꯣꯟ ꯑꯃ ꯑꯗꯩꯗꯤ ꯂꯩꯗꯕꯒꯤ ꯆꯥꯛ ꯆꯥꯔꯣꯏꯒ ꯀꯩꯗꯧꯔꯒ ꯑꯃꯨꯛ ꯑꯁ ꯅꯤꯡꯉꯥꯏ ꯑꯃꯨꯛ ꯇꯧꯁꯟꯕꯤ ꯑꯩꯈꯣꯏꯗꯥꯥꯒꯤꯅ ꯂꯩ ꯑꯩꯒꯤꯅꯥ ꯂꯩꯗꯦ ꯑꯈꯣꯢ ꯆꯦꯒꯤꯅ ꯂꯩ ꯑꯩꯒꯤꯅꯥ ꯂꯩꯗꯦꯅ
ꯐꯅꯤ ꯂꯩꯔꯛꯄꯅꯤꯍꯦ
ꯑꯦ ꯂꯩꯔꯛꯄꯅꯤ ꯂꯩꯔꯛꯄꯅꯤ ꯅꯨꯡꯁꯤꯕꯅꯦ ꯑꯗꯨꯒꯤ ꯍꯥꯏꯔꯨꯔꯥꯗꯤ ꯃꯇꯝꯗꯣ
ꯑꯗꯨꯁꯨ ꯍꯥꯏꯗꯤ ꯇꯣꯞ ꯂꯩ ꯃꯇꯝꯗꯨꯗ ꯀꯩ ꯍꯥꯏꯅꯤ ꯏꯆꯝ ꯆꯝꯕ ꯃꯆꯨ ꯑꯃꯨꯕꯒꯨꯝꯕꯁꯤ ꯃꯇꯝꯗꯨꯗ ꯀꯩꯁꯨ ꯂꯩꯇꯝꯅꯦ ꯍꯥꯏꯕ ꯌꯦꯜꯂꯣ ꯃꯆꯨꯒꯨꯝꯕ ꯀꯥꯡ ꯃ
ꯑ ꯂꯩꯕꯅꯤ ꯂꯩꯕꯅꯦ ꯂꯩꯕꯥꯅꯦ ꯄꯨꯡꯂꯪ ꯂꯪꯕꯤꯗꯣ
ꯍꯣꯏ
ꯎꯝ ꯇꯟꯗꯜ ꯃꯆꯨꯒꯨꯝꯕ ꯑꯈꯣꯏꯒꯤ ꯂꯩꯗꯅ ꯍꯥꯏꯔꯨꯔꯒ ꯃꯥꯡꯒꯤꯗꯅꯕꯅꯦ ꯍꯥꯏꯒꯨꯝꯕ
ꯃꯥꯡꯉꯤꯗꯨꯅꯤ ꯍꯥꯏꯕꯒꯨꯝꯕꯥꯀꯣ ꯃꯌꯥꯝꯗꯒꯤ ꯇꯣꯉꯥꯟ ꯇꯥꯟꯅꯕꯅꯦ ꯍꯥꯏꯒꯨꯝꯕ ꯀꯣ
ꯑꯗꯨꯅꯦ ꯍꯥꯏꯖꯦ ꯌꯥꯝ ꯁꯦꯡ ꯁꯦꯡ ꯎꯍꯟꯅꯤꯡꯕꯗꯣ ꯑꯩꯈꯣꯏꯒꯤ ꯁꯠ ꯆꯤꯂꯦ ꯆꯤꯂꯦ ꯁꯤꯠꯂꯦ ꯁꯤꯜꯂꯤ ꯃꯥꯅꯦ ꯃꯥꯅꯦ ꯑꯗꯨꯅ ꯑꯩꯈꯣꯏꯒꯤ ꯁꯟ ꯃꯆꯥ ꯊꯥꯗꯣꯛꯄꯗ ꯑꯩꯈꯣꯏꯒꯤ ꯃꯉꯛꯇ ꯑꯩꯈꯣꯏꯒꯤ ꯀꯩꯅꯣ ꯌꯥꯟꯕꯗꯣ
ꯃꯥꯅꯦ
ꯑꯩꯈꯣꯏꯒꯤ ꯀꯦꯔꯤꯡ ꯀꯦꯔꯤꯡ ꯈꯤꯡꯕ ꯑꯃ ꯌꯥꯟꯕꯗꯣ ꯑꯥ ꯍꯥꯏꯗꯤ ꯃꯥꯡꯕꯗ ꯑꯥ ꯀꯩꯕ꯫
ꯀꯥꯡꯁꯤ꯫
ꯑ ꯀꯥꯡꯁꯤꯗꯣ ꯑꯗꯨꯗꯣ ꯍꯥꯏꯗꯤ ꯃꯥꯡꯈꯤꯗꯅ ꯃꯥꯅ ꯆꯠꯄ ꯃꯐꯝꯗꯨꯗꯩ ꯎꯅꯕ ꯍꯥꯏꯇꯥꯔꯦꯀꯣ꯫ ꯑꯗ ꯇꯥꯟꯅꯕ ꯍꯥꯏꯇꯥꯔꯦꯀꯣ ꯎꯝ ꯑꯗꯥꯏꯅ ꯑꯈꯣꯏꯁꯨ ꯐꯖꯅ ꯉꯁꯥꯏꯒꯤ
ꯅꯣꯏꯔꯣꯝꯗꯤ ꯀꯥꯡ ꯀꯩꯅꯣ ꯇꯧꯒꯦ ꯎꯝ ꯍꯥꯏꯗꯤ ꯀꯥꯡ ꯀꯌꯥꯃꯨꯛꯀꯤ ꯆꯥꯡ ꯆꯤꯡꯉꯤ ꯍꯥꯏꯍꯜꯂꯤꯅꫭ꯫
ꯀꯥꯡ ꯑꯅꯛꯄꯒꯤ ꯉꯁꯥꯏꯒꯤ ꯀꯥꯡ ꯃꯣꯏ ꯑꯅꯤꯒꯨꯝꯕꯗꯤ ꯆꯤꯡꯉꯝꯗꯧ ꯃꯥꯜꯂꯦ꯫ ꯑꯗꯨꯗꯩꯗꯤ ꯑꯗꯨꯗꯩꯗꯤ ꯍꯦꯟꯅ ꯆꯤꯡꯉꯝꯗꯧ ꯃꯥꯥꯟꯗꯦ꯫
ꯑꯩꯈꯣꯏꯒꯤꯗ ꯑꯩꯈꯣꯏꯒꯤꯗ ꯑꯍꯨꯝ ꯃꯔꯤ ꯁꯨꯃꯥꯏꯅ ꯁꯨꯕ ꯃꯥꯜꯂꯦ꯫ ꯆꯥꯎꯅ ꯆꯥꯎ ꯌꯥꯝ ꯆꯥꯎꯅ ꯑꯃꯈꯛ ꯂꯩꯔꯅꯤ ꯑꯗꯨꯒ ꯃꯆꯥ-ꯃꯆꯥ ꯑꯍꯨꯝ ꯑꯃꯒ ꯑꯗꯨꯃꯥꯏꯅ ꯆꯤꯡꯒꯨꯝ ꯇꯧꯕꯅꯦ꯫
ꯑꯣ ꯕꯥꯃꯣꯜ ꯂꯩꯕ ꯂꯩꯕ ꯖꯒꯥꯗꯤ ꯕꯥꯃꯣꯜ ꯃꯔꯤꯝ
ꯕꯥꯃꯣꯜ ꯑꯗꯨꯒꯤꯀꯣ ꯍꯣꯏ ꯍꯣꯏ ꯍꯣꯏ ꯑꯗꯨꯅ ꯑꯁ ꯈ꯭ꯋꯥꯏ ꯆꯥꯎꯕꯗꯨꯃꯅꯤ ꯃꯣꯏꯅ ꯀꯩꯅꯣ ꯂꯪꯉꯛꯄ ꯅꯨꯡꯉꯥꯏꯔꯤꯁꯦ ꯉꯁꯥꯏꯒꯤ ꯄꯥꯕꯨꯛ ꯂꯪꯉꯛꯄꯗꯣ꯫
ꯑꯥ ꯑꯥ꯫
ꯂꯥꯡꯕꯗꯣ ꯑ ꯏꯁ ꯑꯗꯨꯗ ꯑꯃꯨꯛ ꯃ ꯌꯥꯎꯅꯤ ꯌꯥꯎꯅꯤ ꯌꯥꯎꯅꯤ ꯌꯥꯎꯅꯤ꯫
ꯑꯗꯨꯒ ꯂꯥꯛꯄꯗꯨꯅꯤ ꯑꯁ ꯐꯖꯅ ꯅꯨꯡꯉꯥꯏꯔꯤꯁꯦ ꯍꯥꯏꯗꯤ ꯑꯥ꯫ ꯑꯗꯨꯝ ꯇꯣꯛꯂꯛꯀꯅꯦꯕ꯫ ꯌꯥꯝ ꯆꯥꯅꯤꯡꯉꯨꯕꯩ ꯅꯠꯇꯅ ꯊꯣꯛ ꯀꯩ ꯍꯥꯏꯅꯤ ꯐꯪꯕ ꯄꯥꯝꯃꯛꯄꯗꯣ꯫
ꯃꯥꯅꯦ ꯃꯥꯅꯦ ꯃ ꯂꯥꯏꯒꯤ ꯀꯩꯅꯣꯅꯤꯅ ꯃꯥꯅꯦ ꯃꯥꯅꯦ ꯆꯨꯝꯃꯦ ꯆꯨꯝꯃꯦ ꯂꯥꯏꯒꯤ ꯃꯍꯩꯅꯤ ꯃꯥꯅꯦ꯫
ꯂꯥꯏꯒꯤ ꯃꯍꯩꯅꯦ ꯍꯥꯏꯕꯁꯤ ꯂꯩꯔꯦ ꯑꯗꯩ ꯑꯩꯈꯣꯏ ꯑꯉꯥꯡ ꯑꯣꯏꯔꯤꯉꯩꯗꯗꯤ ꯈꯪꯗꯦ ꯀꯩꯅꯣ ꯃꯥꯏꯅ ꯄꯤꯔꯛꯄꯁꯦ ꯑꯈꯣꯏ ꯍꯦꯛꯇ ꯐꯪꯅꯤꯡꯕꯒꯨꯝ
ꯃꯥꯅꯦ ꯃꯥꯅꯦ ꯃꯥꯅꯦ ꯎꯝ ꯑꯩꯈꯣꯏ ꯃꯁꯦꯟꯒꯥꯏ ꯃꯨꯟꯅꯔꯒ ꯉꯁꯥꯏꯒꯤ ꯑꯩꯗꯤ ꯐꯪꯉꯦ ꯅꯪ ꯐꯪꯗ꯭ꯔꯤꯒꯥꯏ ꯇꯧꯕ ꯑꯩꯈꯣꯏꯒꯤ ꯑꯃ ꯂꯩꯗꯅ꯫
ꯃꯥꯅꯦ ꯃꯥꯅꯦ꯫
ꯇ ꯑꯈꯣꯏ ꯅꯨꯡꯉꯥꯏꯖꯕꯤ ꯍꯥꯏꯇꯥꯔꯦ ꯈꯠꯅꯕꯗꯤ ꯅꯠꯇꯕ ꯅꯨꯡꯉꯥꯏꯖꯕꯤ ꯍꯥꯏꯇꯥꯔꯦ ꯁ ꯑ ꯅꯨꯡꯉꯥꯏꯖꯕꯗꯣ꯫ ꯅꯠꯇꯦ-ꯅꯠꯇꯦ ꯆꯥꯕꯗꯤ ꯑꯗꯨꯝ ꯃꯣꯏꯅ ꯂꯦꯞꯄꯤꯗꯨꯁꯨ ꯑꯗꯨꯝ ꯆꯥꯕ ꯐꯪꯉꯤꯕꯅꯤ ꯌꯨꯝꯗ ꯑ ꯇꯧꯕꯗꯕꯨ ꯑꯗꯨꯗ ꯐꯪꯕꯗꯨꯅ ꯀꯩꯅꯣꯝꯃ ꯍꯦꯛꯇ ꯈꯣꯏꯒꯤ ꯅꯨꯡꯉꯥꯏꯖꯕꯗꯣ ꯔꯤꯋꯥꯔꯗ ꯑꯃ ꯐꯪꯕꯒꯤ ꯃꯑꯣꯡꯗ ꯍꯥꯏꯇꯥꯔꯦ ꯌꯥꯝ ꯅꯨꯡꯉꯥꯏꯖꯕꯤ ꯍꯥꯏꯇꯥꯔꯦ꯫ ꯑꯃ ꯂꯩꯕꯅꯦ ꯑꯩꯈꯣꯏ ꯋꯥꯈꯜꯂꯣꯟꯗ꯫
ꯂꯩꯕꯅꯤ ꯂꯩꯕꯅꯤ꯫
ꯅꯨꯡꯉꯥꯏ ꯌꯥꯝ ꯅꯨꯡꯉꯥ ꯌꯥꯝ ꯅꯨꯡꯉꯥꯏꯕꯅꯦ ꯑꯗꯨꯏ ꯄꯣꯠꯇꯣ꯫
ꯀꯩꯅꯣꯗꯤ ꯇꯧꯔꯛꯇ꯭ꯔꯥ ꯅꯨꯃꯤꯗꯥꯡ ꯀꯥꯡꯒꯤ ꯎꯝ ꯀꯥꯡ ꯆꯤꯡ ꯍꯥꯏꯗꯤ ꯀꯥꯡ ꯅꯨꯃꯤꯗꯥꯡꯒꯤ ꯑꯩꯈꯣꯏ ꯀꯥꯡ ꯅꯨꯃꯤꯗꯥꯡ ꯅꯨꯃꯤꯗꯥꯡꯗꯁꯨ ꯈꯤꯆꯤ ꯆꯥꯏꯅ ꯑꯃ ꯇꫭꯞ
ꯂꫭꯏ ꯆꯥꯏ ꯆꯥꯏ ꯑꯥ ꯆꯥꯏ꯫
ꯑꯗꯨꯀꯥꯟꯗꯨꯗ ꯑꯗꯨꯒꯤ ꯃꯈꯩ ꯈꯦꯆꯤ ꯉꯥꯏꯕ ꯑꯣꯏꯅ ꯅꯥꯔꯣꯄꯤ ꯁꯥꯟꯅꯔꯛꯇ꯭ꯔꯣ꯫
ꯑꯩꯁ ꯏꯛ ꯁꯥꯟꯅꯔꯦ ꯐꯖꯅ ꯁꯥꯟꯅꯔꯦ꯫
ꯁꯥꯟꯅꯔꯤꯅ ꯑꯗꯨ ꯑꯩꯁꯨ ꯑꯁ ꯑꯈꯣꯏ ꯃꯥ ꯍꯣꯏꯅ ꯌꯥꯎꯒꯦꯗꯤ ꯀꯌꯥ ꯌꯥꯔꯛꯇꯦꯕꯀꯣ ꯑꯗꯨꯑꯣꯏꯁꯨ ꯑꯗꯨꯝ ꯑꯁ ꯂꯥꯛꯄꯨ ꯂꯥꯛꯑꯗꯤ ꯑꯗꯨꯝ ꯁꯥꯟꯅꯕꯤꯅꯤ꯫
ꯑꯗꯨꯝ ꯌꯥꯎꯁꯟꯕꯤꯅꯦꯕ ꯑꯗꯨꯝ꯫
ꯃꯥꯅꯦ ꯑꯩꯈꯣꯏꯒꯤꯗꯨ ꯑꯩꯈꯣꯏꯒꯤ ꯄꯥꯟꯊꯣꯞꯇꯨ ꯕꯖꯥꯔ ꯃꯅꯥꯛ ꯑꯣꯏꯕꯅꯦꯕ꯫
ꯑꯥ꯫
ꯑꯗꯨꯅ ꯑꯩꯈꯣꯏꯒꯤ ꯉꯁꯥꯏꯒꯤ ꯕꯖꯥꯔꯒꯤ ꯄꯣ ꯐꯝꯒꯤ ꯂꯣꯏꯖꯤꯜꯂꯝꯃꯒ ꯕꯖꯥꯔꯒꯤ ꯄꯣꯐꯝ ꯃꯌꯥꯝ ꯄꯩꯔ ꯄꯩꯔ ꯊꯝꯃꯤꯗꯅ ꯅꯨꯃꯤꯗꯥꯡ ꯑꯗꯨꯏ ꯃꯔꯛꯇ ꯂꯣꯠꯄ ꯌꯥꯝ ꯅꯨꯡꯉꯥꯏꯕꯅꯦꯕ
ꯑꯣ ꯑꯗꯨꯗ ꯑꯗꯨꯗ ꯂꯣꯠꯄꯤ ꯁꯥꯟꯅꯩꯌꯦꯕ
ꯑꯗꯨꯗ ꯂꯣꯄꯤ ꯁꯥꯟꯅꯔꯛꯏ ꯅꯣꯏꯁꯨ ꯁꯥꯟꯅꯅꯤꯡꯗ꯭ꯔꯣ
ꯁꯥꯅꯩ ꯁꯥꯅꯔꯦ ꯑꯩꯈꯣꯏꯅ ꯑꯃꯨꯛ ꯉꯁꯥꯏꯒꯤ ꯑꯩꯈꯣꯏꯅ ꯌꯥꯝ ꯁꯥꯟꯅꯔꯛꯏꯖꯤꯅꯅꯦ
ꯎꯝ
ꯑꯩꯈꯣꯏꯅ ꯀꯥꯡ ꯃꯇꯝꯁꯤꯗ ꯀꯩꯗꯧꯒꯦ ꯍꯥꯏꯀꯥꯟꯗ ꯏꯃꯥ ꯏꯄꯥꯗꯩ ꯄꯩꯁꯥꯁꯦ ꯈꯔ ꯐꯪꯉꯝꯅꯤꯅꯀꯣ ꯃꯣꯏꯅ ꯄꯩꯁꯥꯁꯦ ꯈꯔ ꯄꯤꯔꯑꯦꯕ ꯑꯗꯨꯝ ꯂꯨꯄꯥ ꯃꯉꯥ ꯑꯃꯥ ꯇꯔꯥ ꯑꯃꯥ ꯑꯗꯨꯝ ꯄꯤꯔꯑꯦꯕ ꯑꯗꯨꯗ ꯃꯇꯝꯗꯨꯗ ꯑꯈꯣꯏꯒꯤ ꯗꯕ꯭ꯂꯤꯎ ꯗꯕ꯭ꯂꯤꯎ ꯏ ꯀꯥꯔꯠꯇꯨ ꯈꯪꯉꯦꯗꯅ
ꯎꯝ ꯎꯝ
ꯑꯗ ꯂꯨꯄꯥ ꯑꯩꯈꯣꯏꯒꯤ ꯃꯁꯡ ꯆꯦꯅꯥ ꯑꯝꯗ ꯂꯨꯄꯥ ꯑꯅꯤ ꯄꯤꯌꯦꯕ
ꯑꯥ ꯑꯥ
ꯑꯗꯨꯏꯖꯦ ꯍꯦꯛꯇ ꯑꯩꯈꯣꯏꯒꯤ ꯄꯤꯔꯛꯏꯕ ꯄꯩꯁꯥꯖꯦ ꯂꯨꯄꯥ ꯃꯉꯥ ꯇꯔꯥꯖꯦ ꯂꯣꯏ ꯂꯩꯊꯣꯛꯑꯅꯦꯕ ꯍꯧꯖꯤꯛ ꯀꯥꯟꯁꯦ ꯑꯗꯨꯒ ꯉꯁꯥꯏꯒꯤ ꯑꯈꯣꯏꯒꯤ ꯂꯩꯗꯅ ꯑꯩꯈꯣꯏ ꯅꯨꯡꯗꯥꯡꯒꯤ ꯑꯩꯈꯣꯏꯒꯤ ꯆꯥꯕ ꯆꯥꯗ꯭ꯔꯤꯉꯩꯗ ꯑꯩꯈꯣꯏꯒꯤ ꯉꯥꯏꯅꯕꯩ ꯃꯇꯥꯡꯖꯤꯗ ꯑꯈꯣꯏꯒꯤ ꯑꯥ ꯑꯥ ꯑꯗ ꯑꯈꯣꯏꯒꯤ ꯂꯩꯗꯅ ꯑꯈꯣꯏꯒꯤ ꯃꯣꯏ ꯃꯐꯝ ꯃꯐꯝꯗꯣ ꯍꯥꯏꯇꯥꯔꯦ ꯑꯗꯨ ꯃꯣꯏꯗꯤ ꯆꯥꯎꯋꯤꯗꯅ ꯃꯐꯝꯗꯨꯖꯨ
ꯆꯥꯎꯋꯤ ꯆꯥꯎꯋꯤ
ꯑꯥ ꯑꯗꯩ ꯂꯥꯏꯠꯀ ꯃꯨꯛ ꯉꯥꯟꯅ ꯊꯥꯂꯝꯅꯤꯅꯀꯣ
ꯃꯥꯅꯦ
ꯑꯗ ꯑꯈꯣꯏ ꯑꯇꯩ ꯌꯨꯝ ꯃꯝꯃꯖꯨ ꯕꯥꯃꯣꯟꯒꯤ ꯌꯨꯝꯗꯤ ꯃꯩꯌꯨꯝ ꯃꯩ ꯃꯨꯠꯇꯝꯅꯦꯕ ꯃꯌꯥꯝ ꯃꯤ ꯃꯌꯥꯝ ꯂꯥꯛꯄꯅꯤꯅ ꯍꯥꯏꯇꯥꯔꯦ
ꯎꯝ ꯃꯥꯅꯤ ꯃꯥꯅꯤ
ꯃꯌꯥꯝ ꯇꯤꯟꯕꯅꯤꯅ ꯑꯥ ꯑꯗꯨ ꯃꯌꯥꯟ ꯈꯤꯟꯕꯝ ꯂꯥꯏ ꯌꯨꯝꯐꯝꯅꯤꯅ ꯑꯗꯨꯗ ꯇꯧꯔꯒ ꯉꯁꯥꯏꯒꯤ ꯂꯥꯏꯠꯇꯨꯗꯀꯣ ꯑꯗꯒꯤ ꯑꯈꯣꯏ ꯅꯥꯀꯟ ꯅꯥꯀꯟꯗ ꯑꯍꯟꯒꯩꯅ ꯑꯁꯣꯟ ꯅꯥꯀꯟꯗ ꯂꯩꯔꯒꯖꯨ ꯑꯩꯈꯣꯏ ꯑꯉꯥꯡꯒꯩ ꯇꯣꯉꯥꯟ ꯄꯨꯟꯖꯤꯜꯂꯒ ꯍꯥꯏꯇꯥꯔꯦ ꯑꯩꯈꯣꯏ ꯏꯃꯥꯟꯅꯕꯒꯩ ꯍꯥꯏꯇꯥꯔꯦ ꯑꯗꯨꯗ ꯀꯥꯔꯠꯁꯦ ꯄꯨꯊꯣꯛꯅꯔꯒ ꯍꯦꯛꯇ ꯑꯥꯜ
ꯆꯥꯕꯤ ꯁꯥꯟꯅꯔꯛꯄꯤꯗꯣ ꯃꯃꯤꯡ ꯃꯃꯤꯡ ꯑꯍꯧꯕꯒꯤ ꯂꯦꯇꯔꯗ ꯆꯥꯕꯤ ꯑꯗꯣ ꯇꯧꯔꯛꯄ ꯅꯠꯇ꯭ꯔꯣ ꯑꯥꯔꯒ ꯊꯣꯂꯛꯑꯗꯤ ꯑꯥꯔꯗꯤ ꯐꯟ ꯆꯥꯕꯅꯤꯍꯦ
ꯑꯩꯁ ꯆꯥꯕꯅꯦ ꯆꯥꯕꯅꯦ
ꯑꯥꯔꯁꯤꯃꯥꯗꯤ ꯐꯖꯟ ꯆꯥ
ꯆꯥꯕꯅꯤ ꯆꯥꯕꯅꯤ ꯑꯥ ꯑꯥꯔꯅ ꯍꯧꯕ ꯑꯗꯒꯤꯗꯤ ꯑꯥ ꯋꯦꯠ ꯍꯦꯟꯅꯕꯤ
ꯋꯦꯠ ꯍꯦꯟꯅꯕꯤ ꯑꯗꯨ ꯍꯥꯏꯅ ꯑꯁ ꯐꯟ ꯇꯧꯕꯅꯤ
ꯏꯁ ꯐꯥꯏꯠ ꯃꯁꯤꯡ ꯍꯦꯟꯅꯕꯤ
ꯎꯝ
ꯑꯗꯒꯤꯗꯤ ꯑꯁ ꯌꯥꯝ ꯁꯥꯟꯅꯩ ꯌꯥꯝ ꯇꯧꯋꯤꯗ ꯌꯥꯝ ꯇꯧꯋꯤ ꯌꯥꯝ ꯇꯧꯋꯤ ꯅꯨꯡꯉꯥꯏꯕꯅꯤ ꯅꯨꯡꯉꯥꯏꯕꯐꯟ ꯅꯨꯡꯉꯥꯏꯕꯅꯤ
ꯎꯝ
ꯑꯗꯒꯤ ꯀꯩꯅꯣ ꯇꯧꯕꯩ ꯠꯜ ꯆꯠꯇ꯭ꯔꯣ ꯆꯥꯕ ꯂꯣꯏꯔꯒ ꯑꯩꯈꯣꯏꯒꯤ ꯐꯤꯂꯝ ꯌꯦꯡꯕꯒꯗꯤ ꯆꯠꯂꯛꯇ꯭ꯔꯣ
ꯐꯤꯂꯝ ꯍꯣꯏ ꯐꯤꯂꯝ ꯌꯦꯡꯕꯖꯤ ꯐꯤꯂꯝ ꯌꯦꯡꯕ ꯑꯣꯏꯅꯗꯤ ꯆꯠꯇ꯭ꯔꯦꯕꯀꯣ
ꯑꯥ
ꯑꯗꯨꯒ ꯍꯣꯏ ꯃꯤ ꯃꯌꯨꯝꯗꯕꯨꯗꯤ ꯆꯪꯉ ꯆꯪꯉꯒꯕꯨꯗꯤ ꯌꯦꯡꯉꯑꯦ ꯍꯣꯜꯗꯃꯛꯇꯤ ꯌꯦꯡꯉꯛꯇ꯭ꯔꯦ ꯅꯪ ꯍꯥꯏ ꯍꯣꯜꯗꯔꯣ